ꯑꯣ
ꯎ ꯅ ꯑꯣꯂꯥ꯫
ꯑꯣꯂꯥ꯫
ꯗꯣꯂꯨꯡꯒ꯫
ꯀꯩꯗꯧꯏꯅꯣ꯫
ꯁꯨꯝ ꯐꯝꯂꯤ꯫
ꯎꯝ꯫
ꯑꯩꯒꯤ ꯏꯁꯇꯦꯇꯁ ꯎꯕ꯭ꯔꯥ꯫
ꯉꯔꯥꯡꯒꯤꯔꯣ꯫ ꯎꯏ꯫
ꯍꯝ꯫
ꯌꯥꯎ ꯑꯗꯨ ꯅꯠꯇꯦ ꯃꯤꯗꯣ ꯅꯣꯛꯅꯤꯡ ꯃꯝ ꯌꯥꯎꯔꯝꯕ ꯑꯃ ꯉꯟꯇꯥꯅ ꯃꯌꯨꯝ ꯄꯥꯟꯊꯣꯛꯑꯒ꯫ ꯀ꯭ꯂꯥꯁ ꯑꯩꯠꯇ ꯃꯌꯨꯝ ꯄꯥꯟꯒꯦꯅ ꯇꯧꯔꯒ ꯂꯥꯛꯄ ꯃꯇꯩ ꯃꯅꯥꯎ ꯑꯗꯨꯗ꯫ ꯑꯗꯨꯏ ꯋꯥꯔꯤ ꯁꯥꯟꯅ ꯃꯁꯛ ꯀꯩꯗ ꯂꯣꯏ ꯆꯞ ꯃꯥꯟꯅ ꯂꯩꯔꯕꯅꯦ꯫
ꯎꯝ
ꯁꯨꯃꯥꯏꯅ ꯁꯥꯏꯠ ꯑꯃ ꯊꯥꯗꯩ ꯁꯨꯃꯥꯏꯅ ꯌꯥꯝꯃꯗꯤ꯫
ꯎꯝ꯫ ꯁꯝꯀꯛꯇꯣꯔꯕ꯫
ꯁꯥꯏꯠ ꯑꯗ ꯊꯥꯗꯩ ꯁꯨꯃꯥꯏꯅ ꯌꯥꯝꯃꯗꯤ꯫
ꯎꯝ꯫ ꯁꯝ ꯌꯥꯝꯕꯁꯦ ꯋꯥꯗꯣ꯫
ꯁꯝ ꯌꯥꯝꯕꯕꯁꯤ ꯋꯥꯗꯤ ꯋꯥꯏ ꯍꯥꯏꯕꯅꯤ ꯌꯥꯝꯅꯤꯡꯉꯦ ꯑꯗꯨꯏꯁꯨ꯫ ꯋꯥꯖꯩ꯫ ꯌꯥꯝꯗꯦꯗ꯫ ꯑꯩꯒꯤ ꯁꯦꯝꯖꯦ ꯀꯨꯏꯗ꯭ꯔꯤ ꯑꯩ ꯃꯆꯨ ꯁꯪꯈꯤꯕꯗꯣ ꯒꯥꯔꯅꯤꯌꯥ ꯕ꯭ꯂꯦꯛ ꯇꯩꯈꯤꯕꯗꯣ꯫ ꯑꯪꯎꯀ ꯑꯣꯟꯊꯣꯔꯛꯑꯦ ꯑꯩꯒꯤ ꯕ꯭ꯔꯥꯎꯟ ꯃꯆꯨꯗꯣ꯫ ꯁꯟꯊꯤ ꯃꯆꯨꯗꯣ꯫ ꯑꯩ ꯅꯦꯆꯔꯦꯜ ꯍꯤꯌꯔꯁꯦ ꯑꯁꯨꯛꯌꯥꯝ ꯊꯤꯔꯤꯁꯦ ꯀꯩꯒꯤꯅꯣ ꯈꯪꯗꯦ꯫
ꯑꯁ ꯈꯪꯗꯦ ꯑꯩꯒꯤꯁꯨ꯫
ꯁꯟꯊꯤ ꯃꯆꯨ ꯑꯣꯏ ꯍꯥꯏꯕ꯫ ꯑꯩꯗꯤ ꯊꯥꯎ ꯑꯗꯨꯝ ꯇꯩ ꯑꯉꯥꯡꯑꯣꯏꯔꯤꯗ ꯉꯥꯡꯉꯦ ꯍꯥꯏꯕꯅꯦꯕ ꯑꯩꯁꯦ ꯑꯗꯨ꯫ ꯄꯥꯝꯗꯦ ꯍꯥꯏꯕ ꯋꯥꯎꯋꯦꯕ ꯃꯆꯨꯁꯦ꯫
ꯑꯍꯣꯏ ꯑꯩꯁꯨ ꯋꯥ ꯅꯪ ꯀꯩ ꯊꯥꯎꯇꯩꯒꯦ ꯍꯥꯏꯖꯦ꯫
ꯑꯩꯗꯤ ꯂꯣꯏ ꯇꯩ ꯂꯣꯏ ꯁꯨꯅꯕ ꯊꯥꯎ ꯑꯝꯂꯥꯁꯨ ꯇꯩ꯫ ꯑꯩꯗꯤ ꯏꯔꯨꯖꯧꯔꯝꯗꯥꯏꯗ ꯑꯗꯨꯝ ꯇꯩꯕ ꯋꯥꯅꯤ꯫
ꯎꯝ ꯑꯩꯗꯤ ꯊꯥꯎ ꯇꯩꯔꯗꯤ ꯎꯔꯤꯡ ꯍꯦꯛꯇ ꯊꯨꯝꯉꯦꯅ ꯇꯩꯗꯕ꯫
ꯇꯣ ꯀꯔꯤ ꯀꯔꯤ ꯑꯃ꯫ ꯖꯦꯁꯃꯤꯟ ꯒ ꯀꯩꯅꯣꯒ ꯇꯩꯔꯦ꯫ ꯑꯝꯂꯥꯁꯨ ꯇꯩ ꯑꯗꯨꯒ ꯀ ꯚꯤꯇꯥꯃꯤꯟ ꯏꯗꯣ ꯑꯜꯃꯟꯗꯣ꯫
ꯎꯝ꯫
ꯑꯧꯃꯟꯗꯣ ꯌꯥꯝ ꯇꯔꯦ ꯑꯗꯨꯒ꯫ ꯁꯦꯁꯥꯒ ꯇꯩꯔꯦ ꯁꯦꯁꯥ ꯕꯣꯇꯜ ꯑꯅꯤꯒ ꯇꯩꯔꯛꯄ ꯃꯥꯜꯂꯦ꯫
ꯎꯝ ꯌꯥꯝꯃꯦꯍꯦ ꯑꯗꯨꯗꯤ
ꯊꯣꯏꯗꯤꯡꯒꯤ ꯊꯥꯎ ꯇꯩꯌꯦ ꯁꯦꯁꯥ ꯕꯣꯇꯜ ꯑꯅꯤ ꯍꯥꯏꯕꯅꯦ ꯑꯇꯩꯗꯤ ꯌꯦꯡꯉꯨ꯫
ꯎꯝ꯫
ꯑꯝꯂꯥ ꯑꯝꯂꯥ ꯑꯗꯨ ꯍꯧꯖꯤꯛꯀꯤ ꯑꯜꯃꯟꯗꯣ꯫ ꯌꯦꯜꯂꯛꯄꯈꯩꯗꯣ ꯑꯗꯨ꯫
ꯎꯝ꯫
ꯅꯨꯡꯉꯥꯏꯕꯅꯦ ꯁꯟꯗꯦ ꯈꯨꯗꯤꯡꯒꯤ ꯊꯥꯎ ꯇꯩ ꯃꯤꯁꯦ ꯄꯔꯦꯡ ꯐꯝꯃꯒ ꯕꯦꯟꯁ ꯃꯈꯥ ꯃꯈꯥ ꯃꯈꯥ ꯐꯝꯊꯔꯒ
ꯎꯝ ꯃꯨꯠꯊꯠꯂꯦ
ꯑꯦꯂꯣꯕꯦꯔꯥꯒ ꯌꯥꯝ ꯇꯩꯏ ꯇꯤꯜꯍꯧꯒ ꯌꯥꯝ ꯇꯩꯔꯛꯑꯦ ꯑꯈꯣꯏ ꯑꯗꯨꯗꯒꯤ ꯁꯝꯁꯦ ꯈꯔ ꯌꯥꯝꯈꯠꯈꯤꯕ ꯇꯤꯜꯍꯧꯗꯨꯅ ꯁꯨ ꯁꯨꯔ ꯎꯝ
ꯎꯝ
ꯐꯕꯅꯤ ꯃꯅꯝ ꯅꯝꯗꯧ ꯃꯥꯟꯕꯅꯦ ꯅꯝꯗꯕ
ꯑꯣ ꯇꯩ ꯑꯗꯨ ꯀꯌꯥꯝ ꯇꯩ ꯌꯥꯒꯦ ꯍꯥꯏꯁꯦ ꯇꯦꯜꯍꯧ ꯑꯃꯅ ꯃꯍꯤ ꯀꯌꯥꯝ ꯊꯣꯛꯀꯦ
ꯊꯣꯛꯄꯅꯦ ꯇꯤꯜꯍꯧ ꯇꯪꯈꯥꯏ ꯑꯃꯅ ꯌꯥꯕꯅꯦ ꯑꯗꯨꯝ
ꯃꯤ ꯑꯃꯒꯤ
ꯎꯝ ꯊꯣꯝꯃꯒ ꯂꯩꯕꯗꯣ
ꯎꯝ
ꯄꯨꯡꯈꯥꯃꯨꯛ ꯂꯩꯔꯒ ꯊꯥꯗꯣꯛꯇꯣꯏꯕ ꯑꯗꯨꯒ
ꯑꯣ
ꯅꯪꯅ ꯖꯣꯇꯣꯟ ꯉꯝꯗꯣꯏꯗꯤ ꯅꯨꯄꯤ ꯑꯃꯒꯤ ꯂꯩꯕꯅꯦ ꯐꯦꯁꯕꯨꯛꯇ ꯑꯗꯨꯝ ꯊꯥꯒꯠꯄ ꯑꯦꯊꯦꯅꯥꯗꯣ
ꯈꯪꯗꯦꯗ ꯑꯩ ꯌꯦꯡꯒꯦ
ꯁꯨꯃꯥꯏꯅ ꯇꯧ ꯍꯥꯏꯕꯅꯦ ꯐꯥꯔꯁ ꯗꯦꯗ ꯁꯦꯝꯄꯨ ꯇꯧꯔꯅꯤꯗꯅ ꯁꯦꯀꯦꯟ ꯗꯦ ꯁꯦꯝꯄꯨ ꯇꯧꯔꯔꯣꯏ ꯊꯥꯔꯠ ꯗꯦꯗ ꯆꯤꯡꯍꯤ ꯂꯨꯔꯅꯤ
ꯎꯝ
ꯑꯗꯨꯒ ꯐꯣꯔꯠ ꯗꯦꯗ ꯑꯃꯨꯛ ꯐ꯭ꯔꯤꯗ ꯊꯝꯃꯅꯤ ꯐꯥꯏꯚ ꯗꯦꯗ ꯑꯣꯏꯂꯤꯡ ꯇꯧꯔꯅꯤ ꯁꯤꯛꯁ ꯗꯦꯗ ꯁꯦꯝꯄꯨ ꯇꯧꯔꯅꯤ
ꯀꯔꯤ ꯀꯥꯟꯅꯗꯣꯏꯅꯣꯕ ꯑꯗꯨꯅ
ꯑꯗꯨꯃꯥꯏꯅ ꯑꯗꯨꯝ ꯇꯧꯔꯗꯤ ꯁꯝ ꯐꯩ ꯍꯥꯏꯕ ꯃꯥꯒꯤ ꯆꯤꯡꯍꯤ ꯂꯨꯧꯕꯗꯣ ꯃꯈꯜ ꯃꯈꯜ ꯌꯥꯝ ꯂꯨꯕꯅꯦ ꯖꯨꯕꯥ ꯀꯨꯁꯨꯝꯁꯨ ꯑꯃꯨꯛ ꯂꯨꯅꯤ ꯑꯗꯩꯗꯤ ꯑꯝꯂꯥꯒꯤ ꯃꯥꯒꯤ ꯄꯦꯁ ꯂꯩꯕꯅꯦ ꯑꯗꯨꯁꯨ ꯑꯝꯂꯥ ꯑꯃꯨꯛ ꯇꯩꯅꯤ ꯇꯧꯔ ꯑꯗꯨꯝ
ꯁꯝ ꯐꯕ ꯅꯠꯇꯦ ꯑꯩꯅ ꯄꯥꯝꯃꯤ ꯁꯝ ꯃꯨꯕ
ꯁꯝ ꯃꯨꯗꯣꯏꯅꯦ ꯐꯥꯖꯨ ꯐꯗꯣꯏꯅꯦ ꯃꯥꯗꯣ ꯆꯍꯤ ꯐꯤꯐꯇꯤ ꯍꯦꯜꯂꯦꯌꯦ ꯁꯝꯗꯣ ꯃꯨꯁꯨꯛ ꯃꯨꯔ ꯌꯥꯝꯃꯦꯕ
ꯑꯣ ꯑꯠꯁꯥ ꯁꯥ ꯇꯦ ꯂꯥꯥ
ꯑꯩ ꯕꯥꯁꯃꯣꯟ ꯑꯣꯏ ꯇꯩꯔ ꯈꯪꯗ꯭ꯔꯦ ꯕꯥꯁꯃꯣꯜꯅ ꯈꯔ ꯀꯨꯏꯅ ꯆꯠꯂꯦ ꯃꯨꯕꯁꯦ ꯒꯥꯅꯤꯌꯔꯗꯤ ꯌꯥꯗꯦ ꯂꯣꯏ ꯋꯥꯎꯊꯣꯛꯈ꯭ꯔꯦ ꯊꯥ ꯑꯃ ꯐꯥꯔꯝ ꯗ ꯉꯥꯏꯔꯝꯒꯤꯅꯤꯌꯦ ꯂꯣꯏ ꯆꯠꯈ꯭ꯔꯦ ꯃꯇꯣꯟ ꯈꯛ ꯉꯥꯏꯍꯧꯔꯦ
ꯅꯦꯆꯔꯦꯜ ꯑꯣꯏꯗꯕꯅꯤꯅ ꯆꯠꯇ꯭ꯔꯗꯤ ꯀꯩꯅꯣ ꯅꯨꯡꯇꯤꯒꯤ ꯑꯗꯨꯝ ꯊꯥꯎ
ꯍꯣꯏ ꯑꯗꯨꯝꯕ ꯑꯗꯨꯝ ꯑꯃꯨꯛ ꯇꯩꯁꯟꯕꯖꯤꯖꯨꯅꯦ
ꯎꯝ
ꯁꯝ ꯁꯣꯛꯂꯛꯀꯅꯦꯕ
ꯃꯤ ꯄꯣꯠ ꯌꯥꯝ ꯍꯧꯅꯔꯦꯉꯣ ꯍꯧꯖꯤꯛ
ꯎꯝ ꯊꯥꯎ ꯇꯩꯌꫭ ꯊꯥꯎ ꯊꯣꯏꯗꯤꯡ ꯊꯥꯎ ꯊꯣꯏꯗꯤꯡ ꯊꯥꯎꯖꯨ ꯌꯥꯝ ꯐꯩꯌꯦ
ꯅꯤꯡ ꯌꯥꯝ ꯊꯨꯡꯕꯁꯤꯗ ꯇꯟꯕꯅꯤꯅꯦ ꯁꯦꯔꯝꯇꯩꯕꯐꯧ ꯌꯥꯗꯕꯤ ꯇꯥꯞ ꯇꯧꯏꯕ ꯀꯣꯛꯁꯦ ꯑꯗꯨꯗ ꯁꯦꯔꯝꯁꯤꯗꯤꯅꯦ ꯁꯝꯁꯤ ꯃꯨꯗꯦꯕ ꯋꯥꯎꯊꯣꯛꯑꯦꯕ ꯑꯗꯨꯅ ꯍꯦꯟꯅꯥ ꯁꯝ ꯑꯩꯁꯨ ꯑꯝꯇ ꯁꯪꯖꯤꯟ ꯇꯥꯔꯦ ꯃꯆꯨ ꯑꯃ
ꯁꯦꯔꯝꯗꯤ ꯃꯨꯅꯕ ꯅꯠꯇꯦ ꯃꯨꯅꯕꯁꯨ ꯂꯩꯕꯅꯦ ꯑꯗꯨ ꯇꯩꯩꯎ
ꯃꯨꯅꯕꯨ ꯁꯦꯔꯝꯁꯤꯅ ꯀꯩ ꯁꯦꯔꯝꯅꯣ ꯍꯥꯏꯖꯦ
ꯑꯝꯂꯥꯒꯤ ꯂꯩꯔ
ꯁꯦꯝ ꯁꯦꯔꯝꯗꯥ
ꯎꯝ
ꯑꯩꯗꯤ ꯄꯥꯛꯈꯪꯗꯤ ꯑꯩꯈꯪ ꯂꯤꯕꯣꯟꯒꯨꯝꯕ ꯁꯤꯛ ꯑꯦꯟ ꯁꯥꯏꯟꯒꯨꯝꯕ ꯑꯩ ꯍꯤꯌꯔ ꯀꯩꯏꯕ ꯂꯤꯕꯣꯟꯅꯦ ꯁꯤꯛ ꯑꯟꯗ ꯁꯥꯟꯅꯦ ꯑꯗꯣ ꯍꯤꯌꯔ ꯑꯦꯟ ꯀꯦꯔ ꯍꯥꯏꯕ꯭ꯔꯥ
ꯇ꯭ꯔꯦꯁꯁꯤꯝꯃꯦ ꯁꯤꯖꯤꯟꯅꯩ ꯑꯩ ꯂꯨꯄꯥ ꯆꯅꯤꯄꯥꯟꯄꯤ
ꯇꯥꯡꯉꯤꯍꯦ ꯑꯗꯨꯗꯤ ꯇꯜꯂꯦ ꯑ ꯑꯩꯒꯤ ꯑꯁꯤꯒꯤꯁꯤ ꯂꯨꯄꯥ ꯆꯥꯝꯃ ꯆꯅꯤꯈꯛ ꯄꯤꯕꯅꯦ ꯌꯥꯝ ꯄꯤꯗꯕꯅꯤ ꯑꯁꯤ ꯁꯤ ꯑꯩ ꯁꯤꯖꯤꯟꯅꯩꯁꯤꯗꯤ ꯃꯨꯗꯦꯕ ꯁꯤꯛ ꯑꯦꯟ ꯁꯥꯏꯟꯒꯤꯅ ꯀꯌꯥꯅꯣ ꯁꯤ ꯄꯤꯔꯤꯁꯦ ꯋꯥꯟ ꯐꯣꯔꯇꯤꯐꯥꯏꯚ ꯁꯤ ꯄ꯭ꯔꯥꯏꯁ ꯁꯒꯨꯝꯕꯁꯤ ꯌꯥꯏꯗꯅ ꯎ ꯑꯥ
ꯍꯩꯀꯨꯁꯨ ꯁꯨꯒꯥꯎꯔꯒ ꯖꯨꯕꯥꯀꯨꯁꯨꯝꯁꯨ ꯃꯨꯏꯍꯥꯥꯏ ꯆꯥꯃꯅꯥꯁꯨ ꯑꯦ ꯆꯥꯃꯅꯥꯏꯌꯦ ꯇꯦꯖꯄꯇ ꯃꯅꯥ
ꯇꯦꯁꯄꯇ ꯃꯅꯥ ꯏꯁꯤꯡ ꯑꯏꯤꯡꯕꯗꯔꯣ ꯑꯁꯥ ꯑꯁꯥꯕꯗꯥ ꯐꯨꯠ ꯐꯨꯠꯇꯣꯏꯕ
ꯑꯁꯥꯕꯗ ꯐꯨꯠꯇꯣꯕ ꯃꯤꯅꯤꯠ ꯑꯍꯨꯝ ꯃꯔꯤꯃꯨꯛ ꯐꯨꯠꯂꯒ ꯑꯗꯨꯝ
ꯎꯝꯍꯝ
ꯇꯧꯕ ꯇꯥꯞꯇ ꯇꯧꯕꯅꯦ ꯑꯗꯨꯒ ꯀꯔꯤ ꯄꯇꯥꯁꯨ ꯑꯩꯈꯣꯏ ꯍꯧꯕꯅꯦ ꯀꯔꯤꯄꯇꯥꯒ ꯃꯦꯠꯊꯤꯒ ꯑꯜꯀꯣ ꯀꯣꯀꯣꯅꯠ ꯑꯣꯏꯜꯗ ꯇꯧꯔꯦꯗꯅ ꯁꯥꯍꯜꯂꯦꯗꯅ
ꯎꯝ
ꯁꯧꯍꯜꯂꯦꯅ ꯑꯗꯨꯒ ꯄꯨꯂꯞ ꯂꯧꯊꯣꯛꯑ ꯊꯝꯃꯅꯤ ꯏꯪꯍꯜꯂꯒ ꯑꯗꯨ ꯑꯗꯨꯝ ꯇꯩ ꯌꯥꯔꯅꯤ ꯁꯝꯖꯨ ꯍꯧꯒꯠꯂꯦ ꯍꯥꯏꯕꯅꯤ ꯑꯩꯁꯨꯦ ꯑꯝꯇ ꯇꯧꯒꯦ ꯇꯧꯕꯅꯦ ꯌꯨꯝꯗ ꯆꯠꯄ ꯀꯝꯀꯥꯟꯗ ꯁꯦꯝꯃꯛ ꯑꯒꯦ ꯇꯧꯅꯤ ꯑꯗꯨꯏ ꯊꯥꯎꯗꯨ
ꯇꯥꯔ ꯅꯣꯏꯒꯤ ꯍꯧꯖꯤꯛ ꯄꯣꯠ ꯀꯩ ꯀꯩ ꯊꯥꯔꯤꯒꯦ ꯍꯤꯡꯒꯣꯟꯗ
ꯃꯣꯔꯣꯛ
ꯎꯝ
ꯃꯥꯏꯔꯦꯟ
ꯑ
ꯍꯋꯥꯏ ꯍꯋꯥꯏ ꯐꯧꯔ ꯐꯖꯅ ꯌꯣꯜꯍꯧꯔꯅꯤ ꯍꯋꯥꯏ ꯑꯁꯥꯡꯕꯤꯗ‌ꯣ ꯄꯣꯡ ꯍꯋꯥꯏ
ꯑꯣ
ꯀꯣꯕꯤ ꯅꯨꯡꯕꯤ ꯂ‌ꯣꯏ ꯂꯩꯍꯧꯋꯦꯗꯣ ꯈꯔ ꯈꯔ ꯌꯥꯝ ꯑꯩ ꯍꯩꯊꯣꯛꯍꯧꯗꯣꯔꯦ ꯑꯦ ꯄ‌ꯣꯍꯧꯔꯦ ꯑꯌꯥ
ꯀꯌꯥ ꯀꯌꯥ ꯍꯧꯔꯒꯦ
ꯀꯣꯛ ꯗꯥꯏꯔꯦꯛꯇꯤ ꯑꯣꯟꯗ꯭ꯔꯤꯌꯦ ꯔꯦꯠ ꯑꯣꯟꯕꯤꯗꯣ
ꯀꯩꯁ ꯇꯧꯔ‌ꯣꯏꯗꯥ
ꯑꯣꯛ ꯑꯣꯟꯗꯣꯔꯦ ꯑꯁ ꯊꯋꯥꯏ ꯅꯨꯡꯉꯥꯏꯇ‌ꯦ
ꯀꯩ ꯀꯩ ꯍꯋꯥꯏꯅꯦ ꯃꯥꯏꯔꯦꯟꯅꯦ ꯃꯣꯔꯣꯛꯇꯤ ꯃꯣꯔꯣꯛ ꯑꯇꯦꯛꯄꯔꯣ ꯀꯩ ꯃꯣꯔꯣꯛ
ꯃꯣꯔꯣꯛ ꯑꯇꯦꯛꯄꯅꯤ ꯀꯩꯅ‌ꯣ ꯃꯣꯔꯣꯛ ꯑꯇꯦꯛꯄ ꯊꯥꯗꯤ ꯃꯣꯔꯣꯛꯄꯨ
ꯎ ꯎ ꯃꯣꯔꯣꯛ ꯍꯥꯏꯕꯅꯤꯍꯦ ꯑꯩꯅ ꯍꯥꯏꯗꯤ
ꯅꯠꯇ‌ꯦꯗꯥ ꯃ‌ꯣꯔ‌ꯣꯛ ꯃꯇꯩ ꯃ‌ꯣꯔ‌ꯣꯛ ꯊꯥꯏ ꯌꯥꯏꯕ ꯍꯧꯔꯦ
ꯎ ꯃꯣꯔꯣꯛ ꯊꯥꯗ꯭ꯔꯣ
ꯊꯥꯗꯦ ꯎ ꯃꯣꯔꯣꯛ ꯆꯥꯟꯅꯗꯦ ꯑꯈꯣꯏꯗ
ꯆꯥꯟꯅꯗꯦ ꯍꯥꯏꯔꯣ ꯅꯠꯇꯔꯒꯅ ꯆꯥꯟꯅꯗꯦ ꯍꯥꯏꯖꯦ ꯆꯥꯟꯅꯗꯦ ꯍꯥꯏꯖꯦ ꯍꯧꯒꯟꯗꯦ ꯍꯥꯏꯔꯥ ꯅꯠꯇꯔꯒꯅ ꯑꯣ ꯑꯈꯣꯏ ꯊꯥꯏꯅ ꯑꯩꯈꯣꯏꯗ ꯀꯔꯤ ꯃꯣꯔꯣꯛꯅꯣ ꯎꯆꯤ ꯃꯣꯔꯣꯛ ꯍꯥꯏꯕ꯭ꯔꯥ ꯀꯔꯤ ꯃꯣꯔꯣꯛ ꯍꯥꯏꯕ꯭ꯔꯥ ꯑꯃ ꯍꯧꯔꯝꯃꯦꯕꯀꯣ ꯑꯉꯧꯕ ꯑꯁ ꯊꯤ ꯁꯥꯕꯅꯦꯕ ꯑꯗꯨꯏꯗꯣ
ꯍꯧꯋꯦ ꯍꯣꯏ ꯃꯣꯔꯣꯛ ꯑꯉꯧꯕꯁꯨ ꯍꯧꯋꯦ ꯑꯗꯩꯗꯤ ꯆꯥꯛꯍꯥꯎ ꯃꯣꯔꯣꯛꯁꯨ ꯍꯧꯋꯦ
ꯑꯣ ꯃꯣꯔꯣꯛ ꯑꯉꯧꯕꯗꯣ ꯀꯔꯝ ꯀꯥꯟꯗ ꯄꯥꯟꯗꯨꯏꯅꯣ
ꯄꯥꯜꯂꯝꯃꯅꯤ ꯀꯩꯅꯣ
ꯃꯊꯪ ꯅ‌ꯣꯏ ꯁ꯭ꯋꯥꯏꯗꯒꯨꯝꯕ ꯂꯥꯛꯄꯗ ꯆꯥꯟꯅꯔꯗꯤ ꯈꯤꯇ ꯄꯣꯔꯑꯣꯅꯦ ꯌꯥꯝꯗꯕꯤ ꯑꯗꯨꯒꯤ ꯃꯍꯥꯎꯗꯣ ꯑꯩ ꯀꯥꯎꯒ꯭ꯔꯦꯕ
ꯃꯌꯥꯝ ꯀꯃꯔꯁ ꯊꯤꯌ‌ꯣꯔꯤ ꯑꯣꯏꯅꯗꯤ ꯊꯥꯗꯕꯅꯦ ꯑꯩꯈꯣꯏ ꯈꯤꯇꯪ ꯊꯥꯕꯅꯦ ꯁꯣꯝ ꯀꯣꯟꯅ ꯌꯦꯡꯒꯦ
ꯎꯝ ꯀꯩꯅꯣꯗꯣ
ꯑꯈꯣꯏ ꯁꯣꯝ ꯍꯤꯡꯒꯣꯟꯗꯣ ꯍꯥꯏꯗꯤ ꯃꯤꯖꯨ ꯂꯩꯇꯕꯒ ꯁꯦꯟꯅꯕ ꯋꯥꯏꯗꯅ ꯑꯗꯨꯒꯤ ꯀꯩꯅꯣ ꯂꯣꯏ ꯊꯥꯖꯜꯂ ꯊꯝꯒꯔ‌ꯦ
ꯀꯩ
ꯃꯥꯏꯔꯦꯟ ꯑꯣꯏꯅ ꯄꯨꯂꯞ ꯊꯥꯖꯟꯈ꯭ꯔ‌ꯦ
ꯎꯝ
ꯃꯣꯔꯣꯛ ꯃꯣꯔꯣꯛꯇꯣ ꯌꯥꯝ ꯋꯥꯏꯕ ꯁꯦꯟꯅꯕ ꯄꯩꯁꯥ ꯐꯪꯉꯁꯨ
ꯎꯝ
ꯗꯨꯒꯤ ꯃꯣꯔꯣꯛꯇꯤ ꯐꯩꯗꯣꯝ ꯑꯅꯤꯔ ꯈꯛꯇ ꯊꯥꯍꯧꯔꯕ
ꯎꯝ ꯃꯥꯏꯔꯦꯟꯗꯤ ꯄꯩꯁꯥ ꯐꯪꯗ꯭ꯔꯥ ꯍꯥꯏꯖ
ꯃꯥꯏꯔꯦꯟꯗꯤ ꯄꯩꯁꯥ ꯐꯪꯉꯦ ꯃꯥꯅ ꯀꯦꯌꯔ ꯇꯧꯗꯦꯗꯅ ꯃꯊꯟꯇ ꯊꯥꯗꯣꯛꯑ ꯍꯧꯕꯟ ꯄꯪꯍꯧꯗ
ꯎꯝ ꯑꯗꯨ ꯂꯨꯄꯥ ꯀꯌꯥ ꯀꯌꯥꯃꯨꯛ ꯐꯪꯒꯦꯕ ꯅꯣꯏ ꯑꯃꯨꯃꯨꯛꯇ ꯃꯥꯏꯔ‌ꯦꯟ ꯑꯣꯏꯒꯦꯔꯥ ꯑꯗꯨ ꯊꯥꯕ ꯑꯣꯏꯒꯦꯔꯥ
ꯃꯌꯥꯝ ꯐꯪꯉꯝꯅꯤ ꯇꯣꯡꯉꯤꯅꯤ ꯀꯩꯅꯣ ꯃꯌꯥꯝ ꯃꯥ ꯃꯥꯏꯔꯦꯟ ꯀꯩꯅꯣꯗꯣ ꯆꯔꯥ ꯇꯝꯕꯤꯗꯣ ꯂꯨꯄꯥ ꯅꯤꯐꯨ ꯅꯤꯐꯨ ꯌꯣꯟꯝꯕꯤꯗꯣ ꯐꯅꯌꯥꯝ ꯌꯣꯜꯂꯝꯃꯅꯤ ꯀꯩꯅꯣ
ꯑꯗꯣ ꯀꯌꯥꯝ ꯀꯨꯏꯅ ꯉꯥꯏꯗꯣꯏꯕ ꯍꯥꯏꯗꯤ ꯑꯩꯅ ꯍꯥꯏꯗꯤ ꯀꯌꯥꯝ ꯀꯨꯏꯅ ꯃꯥꯒꯤ ꯃꯄꯨꯡ ꯐꯥꯕꯗꯣ ꯊꯥꯒꯤꯕꯗꯩ ꯀꯌꯥꯝ ꯀꯨꯏꯅ ꯆꯪꯒꯦꯕ
ꯈꯪꯗꯦ ꯊ꯭ꯔꯤꯃꯟꯁ ꯆꯪꯕ꯭ꯔꯥ
ꯎꯝ ꯊ꯭ꯔꯤ ꯃꯟꯁ ꯑꯗꯨꯗꯤ
ꯑꯁ ꯌꯥꯗ꯭ꯔꯦ ꯌꯥꯗ꯭ꯔꯦ ꯁꯝꯖꯦ ꯂꯣꯏ ꯋꯥꯎꯔꯦ ꯌꯥꯗ꯭ꯔꯦ
ꯀꯩꯗꯧꯅꯤ ꯈꯔ ꯌꯦꯡꯉꯒ
ꯍꯦꯟꯅ ꯋꯥꯥꯎꯊꯣꯔꯛꯑꯕ ꯀꯩꯅꯣꯝ ꯇꯧꯔꯦ ꯑꯩ ꯁꯤ ꯃꯆꯨꯁꯦ ꯁꯪꯖꯟꯗꯣꯏꯅꯤ ꯌꯦꯡꯉꯣ
ꯎꯝ
ꯑꯩꯈꯣꯏꯃꯥꯟꯅ ꯌꯥꯔꯛꯑꯣꯏ ꯑꯩꯈꯣꯏꯃꯥꯅ ꯏꯅꯤꯡꯅꯒ ꯇꯧ ꯉꯝꯖꯕꯖꯥꯠ ꯅꯠꯇꯦ
ꯁꯪꯒꯦꯅ ꯁꯪꯈ꯭ꯔꯗꯤ ꯀꯔꯤꯝ ꯍꯥꯏꯕꯗꯤ ꯉꯝꯃꯣꯏꯕ
ꯎꯝ ꯁꯪꯉꯨꯅꯨꯗ ꯀꯩꯗꯧꯗꯣꯏꯅꯣ
ꯅꯨꯉꯥꯏꯇꯕ ꯌꯥꯝ ꯇꯟꯂꯦ ꯌꯥꯝ
ꯎꯝ
ꯑꯣ ꯐꯔꯦ ꯐꯔꯦ ꯑꯩꯁꯨ ꯀꯩꯀꯩꯅꯣ ꯇꯧꯅꯕ ꯇꯧꯒꯦ ꯇꯥꯕ꯭ꯔꯣ
ꯑꯣꯈꯦ ꯑꯣꯈꯦ
ꯎꯝ ꯊꯝꯃꯒꯦ ꯀꯣ
ꯊꯝꯃꯦ ꯊꯝ
ꯎꯝ